ꯎꯝ
ꯍ
ꯍꯥ
ꯑ ꯌꯥꯔꯦ ꯁꯤꯗ ꯀꯩꯅꯝ ꯍꯥꯏꯅ ꯅꯝꯕꯅꯤꯗ ꯐꯣꯟꯗ
ꯑꯥꯎ ꯑ ꯅꯣꯛꯅꯤꯡꯕ ꯑꯃ ꯍꯧꯛ ꯅꯤꯡꯁꯤꯡꯉ
ꯀꯔꯤ
ꯑꯃꯨꯛꯀ ꯍꯥꯏꯒꯦ ꯅꯃꯥꯟꯅꯕꯒꯤ ꯋꯥꯔꯤ ꯑꯃꯃꯨꯛ ꯍꯥꯏꯒꯦ ꯉꯔꯥꯡꯗꯣ ꯑꯩꯗꯣ ꯎ ꯃꯥ ꯋꯥꯔꯤ ꯁꯥꯟꯅꯕ ꯀꯥꯟꯗ ꯌ ꯃꯤꯠꯇꯣ ꯑꯗꯨꯝ ꯅꯥꯏꯟꯇꯤ ꯁꯨꯈꯤꯕꯒꯤ ꯅꯥꯏꯟꯇꯤ ꯁꯨꯈ꯭ꯔꯦ ꯍꯥꯏꯔꯒ ꯐꯣꯟꯗꯣ ꯇꯧꯗ꯭ꯔꯦꯕꯀꯣ ꯑꯗꯨꯒ ꯒꯨꯗ ꯅꯥꯏꯠ ꯍꯥꯏꯈꯤꯕꯅꯦꯕ
ꯎꯝ
ꯇꯨꯝꯃꯒꯦ ꯍꯥꯏꯔꯒ
ꯎꯝ
ꯑꯗꯨꯝ ꯍꯥꯏꯗꯤ ꯕꯣꯔ ꯌꯦꯡꯕꯒꯤ ꯋꯥꯔꯤ ꯊꯣꯛꯄ ꯀꯥꯟꯗ ꯑꯁꯤ ꯋꯥꯔꯤ ꯊꯣꯛꯄꯅꯦꯕꯀꯣ ꯍꯥꯏꯗꯤ ꯉꯔꯥꯡꯗꯣ ꯑꯩꯅ ꯄꯨꯡ ꯑꯅꯤꯗ ꯇꯨꯝꯕꯒꯤ ꯕꯣꯔ ꯌꯦꯡꯕ ꯅꯪꯗ꯭ꯔꯦꯅ ꯍꯥꯏꯈꯕ ꯑꯗꯨꯗ ꯑꯗꯨꯗꯤ ꯑ ꯑꯩꯉꯣꯟꯗꯗꯤ ꯒꯨꯗ ꯅꯥꯏꯠ ꯍꯥꯏꯔꯒ ꯅꯆꯤꯟ ꯊꯤꯕꯒꯗꯣꯏ ꯅꯒꯥ ꯣꯜꯗꯣ ꯑꯌꯨꯛꯇꯛꯇ ꯌꯦꯡꯗ꯭ꯔꯦꯗꯅ ꯑꯩꯗ ꯇꯨꯝꯕ ꯍꯧꯒꯠ ꯑꯊꯦꯡꯕꯅꯤꯅ ꯅꯪꯒ ꯃꯦꯁꯦꯁ ꯊꯥꯅꯩꯌꯦꯅ ꯍꯥꯏꯕ ꯑꯩꯅ ꯑꯗꯨꯒ ꯃꯉꯣꯟꯗꯗꯤ ꯒꯨꯗ ꯅꯥꯏꯠ ꯍꯥꯏꯔꯒ ꯑꯩꯗꯣ ꯃꯆꯤꯟ ꯌꯥꯝ ꯊꯤꯌꯦꯅ ꯍꯥꯏꯕꯀꯣ
ꯑꯁ ꯑꯩ ꯑꯩ ꯋꯥꯔꯦꯗ ꯇ ꯑꯩ ꯑꯩ ꯍꯌꯦꯡꯗꯨꯗꯒꯤ ꯑꯩ ꯍꯌꯦꯡꯗꯨꯗꯒꯤ ꯇꯣꯛꯈ꯭ꯔꯒꯦ ꯋꯥꯔꯤ ꯁꯥꯕ꯭ꯔꯥ
ꯃꯥꯁꯨꯦ ꯐꯥꯀꯤꯗꯤꯦ ꯇꯧꯕꯅꯦꯕꯀꯣ
ꯎꯝ
ꯍꯥꯏꯗꯤ ꯕꯣꯜꯗꯣ ꯕꯣꯜ ꯌꯦꯡꯕꯒꯤ ꯃꯔꯝꯗ ꯊꯣꯛꯄꯅꯦꯗ ꯐꯩꯁꯅꯠꯇꯦꯅꯗꯤ ꯑꯩ ꯑꯗꯨꯝꯕꯨꯥꯎ ꯌꯦꯡꯗ ꯑꯁꯤ ꯑꯩ ꯑꯦ ꯑꯦ ꯌꯥꯝꯅꯣꯅꯤꯡꯦꯗ
ꯎ
ꯃꯥꯗꯣ ꯔꯣꯅꯥꯜꯗꯣꯒꯤ ꯆꯦꯟꯅꯩꯅꯦ
ꯑꯣꯏꯕ ꯃꯜ ꯍ ꯍꯗꯤ ꯍꯥꯏꯕꯦ
ꯃꯣꯏꯗ ꯉꯝꯗꯕꯤꯒꯤ ꯈꯔ ꯑꯃ ꯍꯥꯏꯅꯤꯡꯉꯥꯏ ꯂꯩꯇ ꯂꯩ ꯂꯩꯕꯅꯤ ꯍꯝ
ꯑꯦ ꯏꯍꯥ ꯑꯗꯨꯒꯤ ꯑꯣꯏꯔꯝꯃꯅꯤ
ꯅꯪꯗꯤ ꯔꯣꯅꯥꯜꯗꯣꯒꯤ ꯐꯦꯟ ꯑꯣꯏꯕ ꯌꯥꯔꯣꯏꯀꯣ
ꯋꯥ ꯑꯩ ꯀꯗꯥ ꯌꯁꯅ ꯍꯥꯏꯕ꯭ꯔꯣ ꯅ ꯑꯣꯏꯣ ꯍꯥꯏꯕ꯭ꯔꯣ ꯋꯥ ꯐꯔꯦ ꯐꯔꯦ ꯑꯣꯔ ꯂꯅ
ꯑꯆꯥ
ꯎ ꯍꯠꯇꯦ
ꯇꯨꯝꯅꯤꯡꯕꯕ
ꯈꯤꯇꯪ ꯈꯤꯇꯪ ꯍꯧꯔꯦ
ꯑꯦꯇꯪꯗꯤ ꯀꯏꯔꯣ ꯑ ꯈꯤꯇꯪ ꯍꯥꯏꯗꯣ ꯈꯔ ꯈꯛꯇꯅꯤ ꯑꯗꯨꯝ ꯌꯧꯔꯒꯅꯤ ꯃꯇꯝ
ꯎꯝ ꯌꯥꯎꯔꯕꯨꯅꯤ ꯈꯔ
ꯇꯨꯒꯤ ꯋꯥꯈꯪꯅ
ꯑꯁ ꯎꯝꯣꯜ ꯕꯣꯜꯗꯤ ꯌꯦꯡꯕꯗꯤ ꯌꯥꯕꯅꯦ ꯑꯗꯨ ꯌꯦꯡꯉꯔ ꯍ ꯍ ꯇ ꯃꯃꯔ
ꯑꯗꯨ ꯅ ꯅꯣꯏ ꯅꯣꯏ ꯖꯥꯇꯤꯒꯤ ꯀꯩꯅꯣ ꯑꯃ ꯑꯩ ꯈꯪꯅꯤꯡꯉꯤꯅꯦ
ꯑꯌꯥ
ꯑ ꯀꯛꯅꯤꯡꯉꯥꯏ ꯑꯃ ꯁꯨꯝꯃꯦꯗꯅ
ꯑ ꯀꯔꯝꯕꯅꯣ
ꯑꯗꯨꯝ ꯁꯦꯛꯃꯥꯏ ꯃꯥꯟꯕ
ꯑꯆꯥ ꯑꯗꯨ ꯊꯅꯤꯡꯕ
ꯆꯃꯤꯅ ꯍꯥꯏꯕꯗꯣ ꯑꯃ ꯀꯔꯤꯅ ꯁꯦꯝꯃꯦꯕ꯭ꯔꯥ ꯆꯦꯡꯅ ꯁꯦꯝꯕꯒꯤ ꯑꯗꯨꯁꯨ ꯑꯣꯏꯕ ꯃꯥꯜꯂꯦ ꯑꯗꯣ ꯁꯤꯃꯀꯥꯟꯗꯞꯅ ꯄꯂꯑꯣ ꯑꯗꯨꯒ ꯈꯔ ꯈꯛꯇ ꯊꯛꯑꯁꯨ ꯑꯗꯨꯝ ꯉꯥꯎꯕꯅꯦ
ꯈꯪꯗꯦꯅ ꯑꯩꯈꯣꯏꯅ ꯁꯦꯝꯕꯁꯨ ꯅꯠꯇꯅ
ꯂꯤꯁꯟꯒꯨꯝꯅ ꯊꯣꯛꯑꯦ ꯀꯅꯥꯅ ꯍꯥꯏꯕ ꯑꯗꯨꯒꯤꯇ
ꯎꯝ ꯃꯆꯤꯟ ꯁꯤꯕꯅꯦ
ꯊꯨꯝꯃꯤꯒꯕ ꯗꯤꯖꯤꯇꯂꯦꯁꯟ ꯇꯧꯕꯗꯗꯤ ꯑꯊꯨꯝꯕꯁꯨ ꯃꯥꯡꯅꯤ ꯃꯥꯡꯒꯅꯤ
ꯍꯪ ꯃꯦꯗꯥꯝ ꯑꯁꯤꯗ ꯎ ꯀꯩꯅꯣꯁꯤꯅ ꯁꯦꯝꯕ ꯑꯣꯏꯔꯝꯃꯣꯅꯦ ꯌꯨ ꯌ ꯁꯤꯅ ꯌꯣꯟꯕꯅꯦ ꯑꯩ ꯑꯩꯈꯣꯏꯗꯤ ꯈꯪꯗ꯭ꯔꯦ
ꯅꯪ ꯅꯪ ꯊꯣꯛ ꯀꯕ
ꯎꯝꯝꯝ
ꯑꯌꯣ
ꯎꯝ ꯅꯪꯅ ꯍꯥꯏꯕꯗꯣ ꯀꯩꯅꯣ ꯃꯥꯜꯂꯦ ꯌꯨꯗꯤ ꯅꯠꯇꯦꯕꯀꯣ ꯅꯪꯅꯆꯦ ꯍꯥꯎꯋꯦꯅꯦ ꯍꯥꯏꯕꯗꯣ ꯀꯩꯅꯣꯝ ꯉꯥꯎꯕꯗꯨꯗꯤ ꯑꯗꯨꯗꯤ ꯉꯥꯎꯗꯕꯅꯦ ꯑꯇꯣꯞꯄꯗꯤ ꯈꯪꯗꯦ ꯆꯥꯛꯍꯥꯎꯒꯤꯁꯨ ꯁꯦꯝꯕꯅꯦꯕ ꯀꯨꯝꯍꯩ ꯃꯇꯝꯗ ꯑꯗꯨꯗꯤ ꯊꯩ ꯑꯦ ꯍꯕꯅꯦ
ꯑ ꯑꯗꯨꯗ ꯅꯍꯗꯅ ꯌꯨ ꯊꯥꯎ ꯈꯕꯣꯅꯤꯗ
ꯑꯗꯨ ꯊꯦ ꯑꯇꯩ ꯏꯗꯤ ꯊꯇꯦ
ꯎꯝ ꯑꯠꯆꯥ ꯑꯠꯆꯥ ꯑꯠꯆꯥ ꯅꯪꯒꯤꯗꯨꯗꯤ ꯆꯥꯛꯇꯣ ꯊꯣꯡꯗꯕꯤ ꯍꯥꯞꯄꯗꯨꯀꯣ
ꯆꯥꯛ ꯈꯗꯦꯗ ꯀꯃꯥꯏꯅꯁꯤ ꯃꯔ ꯃꯣꯟ ꯆꯥꯛꯍꯥꯎꯒꯤꯅꯦ ꯊꯝ ꯑꯃꯅꯤꯅꯤ
ꯀꯦ ꯃꯅꯝ ꯌꯥꯎꯕꯗꯀꯣ
ꯑ ꯍꯣꯏ ꯍꯣꯏ ꯆꯥꯛꯀꯤ ꯃꯅꯝ ꯌꯥꯎꯕꯗꯣ ꯅꯪ ꯅꯪ ꯂꯥꯎꯕꯗꯣ
ꯆꯤꯅꯤ ꯍꯥꯞꯄꯒ ꯆꯥꯛ ꯊ ꯆꯗ ꯆꯥ ꯍꯅ ꯃꯥꯜꯂꯤꯦꯗ
ꯈꯥꯎꯟꯗꯦꯇ
ꯍꯟꯗꯛ ꯆꯦꯡ ꯆꯦꯡꯒꯤ ꯆꯥ ꯍꯥꯏꯕ꯭ꯔꯥ ꯍꯥꯏꯕ ꯇꯧꯅꯦ ꯇꯗ
ꯑꯣꯏ ꯌꯥꯝꯝꯒꯅꯤ ꯇꯞ ꯊꯪꯗꯦ
ꯌꯨ ꯑꯇꯣꯞꯄ ꯊꯇ꯭ꯔꯦ ꯕꯤꯌꯔꯒꯨꯝꯕ
ꯎꯝ ꯌꯦꯦ ꯑ ꯁ ꯍꯥꯏ ꯑꯕꯁꯥ
ꯑ ꯌꯥꯏ ꯀꯩꯅꯣ
ꯎ ꯀꯦꯅꯦ ꯎꯝ ꯔꯗꯤ ꯑꯃꯔꯛꯇꯤ ꯇꯥꯏꯕꯀꯣ ꯑꯗꯣ ꯀꯔꯤꯅꯣ ꯃꯇꯝꯗ ꯅꯨꯄꯤꯒꯤꯗꯤ ꯑꯗꯨ ꯃꯇꯝꯗꯣ ꯐꯩꯅ ꯍꯥꯏꯅꯩꯅꯀꯣ
ꯈꯟꯗꯦꯗꯤ ꯍ ꯈꯟꯗꯦ ꯑꯞ ꯍꯥꯏꯥꯏ ꯑꯣꯏ ꯌꯥꯦ
ꯎꯝ ꯇꯔꯦ ꯍꯥꯏꯕꯁꯨ ꯇꯟꯕꯅꯦ ꯑꯩꯅ
ꯑ
ꯑ ꯑꯗꯨꯃꯥꯏꯅ ꯇꯧꯔꯀꯥꯟꯗ ꯊꯛꯄꯗꯣ ꯐꯩꯌꯦ ꯍꯥꯏꯕꯒꯤ ꯑ ꯇ꯭ꯔꯥꯏꯗꯤ ꯇꯧꯈ꯭ꯔꯦꯕꯀꯣ ꯑꯗꯨ ꯃꯇꯝꯗ ꯏꯇꯩꯗꯣ ꯏꯆꯦꯒꯤ ꯍꯁꯕꯦꯟꯗꯣ ꯑꯗꯨꯅ ꯑ ꯃꯣꯏꯅ ꯄꯤꯕꯅꯦꯕꯀꯣ ꯃꯣꯏꯗꯤ
ꯑꯆꯥ
ꯏꯆꯦ ꯏꯆꯦꯁꯨ ꯑꯗꯨꯕ ꯃꯇꯝꯗ ꯑꯗꯨꯝꯥꯏꯌꯎꯋꯦꯕ ꯑꯗꯨꯒꯤ ꯑꯩꯉꯣꯟꯁꯨ ꯊꯛꯑꯣ ꯍꯥꯏꯅ ꯄꯤꯕꯅꯦꯕ ꯒ꯭ꯂꯥꯁ ꯃꯆꯥꯗ ꯑꯗꯨ ꯑꯗꯨ ꯇ꯭ꯔꯥꯏ ꯇꯧꯈ꯭ꯔꯦ ꯑꯠꯇ ꯍꯥꯎ ꯇ ꯀꯥꯏꯌꯦ
ꯎꯝ ꯏꯃꯅ ꯊꯦꯡꯅꯔꯗꯤ ꯑꯩꯅ ꯄꯤꯊꯛꯀꯦꯀꯣ
ꯊꯔꯗꯦ
ꯄꯤꯊꯛꯀꯅꯤ
ꯑ ꯂꯥꯁꯅꯦꯗꯅ ꯑꯩ ꯄꯥꯝꯗꯦ
ꯀꯛꯅꯤꯡꯗ꯭ꯔꯁꯨ ꯆꯤꯅꯤ ꯍꯥꯞꯄꯒ ꯄꯨꯔꯛꯀꯦ ꯍꯥꯏꯅ
ꯌꯥꯔꯦ ꯌꯥꯔꯦ
ꯌꯥꯅꯤ ꯌꯥꯔ ꯌꯥ ꯌꯥꯔꯦ ꯐꯥꯝ
ꯑꯗꯨ ꯂꯥꯁꯅꯦ ꯁꯣꯡꯒꯥꯎ ꯉꯥꯎꯇꯤ ꯈꯥꯔꯒ ꯎꯂꯦ ꯀꯅꯥꯅ ꯑꯗꯨꯒꯨꯝꯕ ꯊꯛꯀꯦꯔꯣ
ꯈꯈꯤ ꯌꯥꯏ ꯌꯥꯅ ꯄꯝꯅꯁꯨ ꯍꯥꯏ
ꯎꯝ ꯑꯗꯨꯕꯨ ꯀꯔꯤ ꯑꯐꯕ ꯄꯣꯠꯂꯣ ꯑꯐꯕ ꯄꯣꯠ ꯆꯥꯎꯥꯑꯣ ꯍꯥꯏꯗꯤ ꯆꯥꯕꯤꯒꯦ
ꯑ ꯗ꯭ꯔꯒ ꯐ ꯆꯥꯒ꯭ꯔꯣ
ꯗ꯭ꯔꯥꯏ ꯐ꯭ꯔꯨꯏꯠ
ꯗ꯭ꯔꯒꯟ ꯐ꯭ꯔꯨꯠ
ꯗ꯭ꯔꯒꯟ ꯐꯥꯏ
ꯗ꯭ꯔꯒꯟ ꯍꯩ
ꯁꯦ ꯆꯒꯦꯅ ꯑꯆꯥ ꯆꯒꯦ ꯆꯒꯦ
ꯑꯆꯥ ꯁꯤꯇꯥꯕꯟꯗꯤ ꯆꯅꯤꯡꯕ꯭ꯔꯣ
ꯁꯤꯇꯕꯣꯟꯗꯤ ꯌꯥꯝ ꯁꯤꯇꯕꯣꯟꯗꯤ ꯑꯃ ꯑꯃ ꯀꯩꯅꯣꯗ ꯆꯥꯅꯤꯡꯉꯦ ꯃꯥꯒꯤ ꯒꯣꯕꯔ ꯔꯦꯠ ꯑꯣꯏꯕꯗꯣ
ꯑꯄꯤꯛꯄꯗꯣ
ꯎꯝ
ꯆꯀꯤꯕꯨꯗꯤ
ꯀꯚꯁꯨ ꯆꯥꯅꯤꯡꯉꯦ
ꯑꯦ ꯋꯥꯍꯤꯒꯨꯔꯨ
ꯍꯩꯒ꯭ꯔꯣꯁꯨ ꯆꯥꯅꯤꯡꯉꯦ ꯃꯥ ꯀꯩꯅꯣ ꯁꯤꯡ ꯍꯥꯞꯄꯒ ꯁꯨꯔꯒ ꯆꯥꯕꯗꯣ
ꯎꯝ
ꯑꯗꯨ ꯍꯧꯕꯅꯦ ꯑꯗꯨꯒ
ꯁꯤꯡꯍꯥꯕ ꯑ
ꯑꯗꯨꯒ ꯍꯩꯀ꯭ꯔꯣ ꯆꯤꯅꯤꯗ ꯐꯨꯠꯄꯗꯣ
ꯑꯆꯥ ꯀꯪꯍꯟꯕꯗꯀꯣ
ꯑꯥ ꯀꯪꯍꯟꯕꯗ ꯑꯗꯨ ꯍꯥꯎꯕꯅꯤ
ꯑꯗꯨꯗꯤ ꯀꯗꯤ ꯊꯔꯦ ꯃ ꯊꯥꯏ ꯍ ꯍ ꯏ ꯍ
ꯑꯗꯨ ꯆꯥꯅꯤꯡꯉ
ꯑꯣꯛꯁꯥ ꯊꯣꯡꯗꯨꯕꯤ ꯂꯧꯕꯗ ꯆꯥꯈ꯭ꯔꯕꯣ
ꯑꯣ ꯏꯩꯅ ꯇꯝꯕꯗꯔꯣ ꯑꯁ ꯆꯥꯕꯗꯤ ꯆꯥ ꯆꯥꯗꯕ ꯃꯥꯜꯦꯗ
ꯎꯝ ꯊꯨꯝ ꯊꯨꯝ ꯇꯩꯔꯒ ꯑꯗꯨꯝ ꯃꯩꯗ ꯂꯧꯒꯨꯝꯕꯅꯤ
ꯎꯝ ꯆꯥꯗꯔꯤꯦ ꯑꯗꯨꯗꯤ
ꯑꯥ ꯑꯣꯕꯅꯦ
ꯍꯥꯎꯕ꯭ꯔꯣ
ꯍꯥꯎꯥꯎꯕ ꯑꯗ ꯑꯣꯛꯁꯥ ꯕꯔꯕꯤꯀ꯭ꯌꯨ ꯇꯧꯕꯁꯦ ꯍꯥꯎꯕꯅꯦ
ꯎꯝ ꯏ ꯆꯥꯅꯤꯡꯗꯦꯅ
ꯊꯥꯎꯗꯣ ꯌꯥꯝ ꯃꯩꯗ ꯇꯥꯔꯦ ꯃꯅꯝ ꯑꯃ ꯅꯝꯊꯤꯕꯅꯦ ꯑꯗꯨ ꯊꯣꯛꯍꯟꯗꯕꯤ ꯑꯣ ꯀꯅ ꯃꯥ ꯂꯎꯗꯅꯉꯎꯕꯅ ꯭ꯔꯪ
ꯏꯟꯁꯥꯡ ꯊꯣꯡꯉ ꯆꯥꯕꯗꯨꯅ ꯍꯥꯎꯋꯦ ꯆꯥꯅꯤꯡꯗꯦ
ꯎꯝ ꯌꯦꯔꯨꯝꯅꯤ ꯆꯥꯏꯅ
ꯆꯥꯗ
ꯌꯦꯔꯨꯝ ꯑ ꯍꯥꯐꯕꯣꯜꯒꯨꯝꯕ ꯆꯥꯕ꯭ꯔꯣ
ꯎꯝ ꯍ ꯄꯥꯔꯗꯗ
ꯑꯗꯨ ꯍꯤꯡꯅꯗꯤ ꯆꯥꯈ꯭ꯔꯕꯣ
ꯍꯤꯡꯅ ꯑꯃꯨꯔꯛꯇꯤ ꯆꯥꯈ꯭ꯔꯦ
ꯑꯆꯥꯥ
ꯅꯪ ꯆꯥꯕ꯭ꯔꯣ
ꯑꯩꯈꯣꯏꯗꯤ ꯑꯦꯅꯤ ꯌꯥꯏ ꯑꯩꯗꯤ ꯅꯣ ꯄ꯭ꯔꯣꯕ꯭ꯂꯦꯝ
ꯑꯆꯥ ꯅꯣ ꯄ꯭ꯔꯣꯕ꯭ꯂꯦꯝꯒꯥꯏ ꯄ ꯆꯥ ꯆꯥꯕ꯭ꯔꯣ
ꯅꯪꯁꯨ ꯆꯥꯕ ꯌꯥ ꯌꯥꯏ
ꯆꯠ ꯑꯩ ꯑꯩ ꯑꯆꯥꯄꯣꯠꯁꯨ ꯅꯠꯇꯅ ꯀꯔꯤ
ꯅꯅꯥ ꯑ ꯆꯆꯥꯄꯣꯟꯅꯤ ꯑꯍ ꯍꯕꯅꯤ ꯀꯅ ꯅꯥꯡꯖꯩ
ꯁꯤꯁ
ꯇꯕꯔꯂꯦ
ꯆꯠꯇ ꯍꯥꯏꯇꯒꯤ ꯃꯤꯗꯨ ꯆ
ꯃꯤ ꯆꯥꯗꯤ ꯂꯣꯏꯔꯦ
ꯐꯒꯤ ꯐꯩꯒꯤ ꯇꯧꯋꯦ ꯍꯥꯏꯕ ꯈꯪꯉꯤꯗ ꯃꯤꯕꯨ ꯀꯅꯥ ꯆꯥꯕ꯭ꯔꯣ
ꯃꯤ ꯆꯥꯕꯩ ꯂꯩꯅꯤ ꯃꯅꯤ ꯄꯨꯁꯨ
ꯇꯩꯔꯝꯒꯅꯤ
ꯑꯣ ꯍꯣꯏ
ꯑꯣ ꯅꯪꯗꯤ ꯄꯨꯡ ꯅꯪ ꯄꯨꯡ ꯀꯌꯥꯗꯣ ꯍꯧꯒꯠꯄ꯭ꯔꯥ
ꯍꯥ
ꯄꯨꯡ ꯀꯌꯥꯗ ꯍꯧꯒꯠꯄ꯭ꯔꯣ
ꯍ ꯍꯌꯦꯡ ꯄꯨꯡ ꯇꯔꯦꯠ ꯃꯈꯥꯏ ꯃꯅꯥ ꯑꯣꯠꯀꯅꯦ
ꯑꯦꯕꯤꯗꯤ ꯇꯃꯥꯏ ꯍꯧꯒꯄ꯭ꯔꯣ
ꯎꯝ
ꯌꯥꯅꯤ ꯑꯗꯨ ꯍꯧꯒꯠꯂ ꯆꯥꯛ ꯌꯦꯟꯁꯥꯡ ꯊꯣꯡꯕ
ꯆꯥ ꯊꯛꯀꯅꯤ ꯑꯗꯨꯒ ꯃꯔꯨꯞ ꯑꯩꯈꯣꯏꯕꯨ ꯗ꯭ꯔꯣꯞ ꯇꯧꯕꯤꯒꯅꯤ ꯑꯗꯨꯒ ꯍꯜꯂꯛꯑꯒ
ꯑꯩꯈꯣꯏꯕꯨ ꯗ꯭ꯔꯣꯞ ꯇꯧꯅꯤ
ꯎꯝ ꯍꯣꯏ ꯊꯕꯛ ꯆꯠꯐꯝꯗ ꯀꯩꯅꯣꯃ ꯒꯥꯔꯤ ꯑꯅ ꯄꯥꯏꯕ
ꯒꯥꯔꯤ ꯄꯥꯏꯕꯗꯤ ꯑꯩꯒꯤ ꯒꯥꯔꯤꯅ
ꯅꯠꯇꯦꯅꯦ ꯍꯥꯏꯗꯤ ꯃꯣꯏꯗꯣ ꯅꯪꯒ ꯂꯩꯃꯤꯟꯅꯕ꯭ꯔꯣ
ꯂꯩꯃꯤꯟꯅꯩ ꯑꯩꯈꯣꯏ ꯃꯤ ꯃꯔꯤ
ꯀꯥꯃꯗ
ꯑꯇꯩ ꯃꯁꯥ ꯃꯁꯥ ꯀꯗꯅꯤꯗ
ꯑꯣ
ꯁꯁꯣꯏ ꯀꯥꯅꯤ
ꯑ ꯍꯜꯂꯕꯖꯆꯥ ꯈꯕ ꯎꯝ
ꯈꯔ ꯄꯣꯊꯥꯔꯅꯤ ꯂꯥꯏꯔꯤꯛ ꯈꯔ ꯌꯦꯡꯉꯗꯤ ꯌꯦꯡꯉꯦ ꯌꯦꯡꯗ꯭ꯔꯒꯅ ꯆꯥꯛ ꯆꯥꯔꯒ ꯂꯥꯏꯔꯤꯛ ꯄꯥꯔꯅꯤ
ꯁꯥꯎꯗꯤ ꯀꯅꯥ ꯊꯪꯕ
ꯆꯥꯛꯇꯤ ꯑꯩꯈꯣꯏ ꯑꯣ ꯑꯗꯨꯀꯟꯅꯣ ꯊꯧꯋꯤ ꯌꯦꯟꯅꯅ ꯊꯣꯡꯉꯤꯗ
ꯂꯥꯁꯇ ꯂꯕꯤꯈꯤꯕ ꯑꯣꯏ ꯌꯥꯝꯅꯤꯅ ꯅꯪ ꯑꯗꯨꯅ ꯀꯅꯦ
ꯀꯔꯤꯒꯤ ꯅꯪ ꯀꯤꯗꯧꯕ
ꯅꯨꯄꯤꯤ